ꯍꯥꯎ ꯑꯥ ꯇꯥꯏ
ꯇꯨꯝꯗꯇꯣꯔꯦ ꯑꯩꯗꯤ ꯑꯃꯨꯛ
ꯑꯃꯗꯨꯁꯨ ꯇꯨꯝꯅꯤꯡꯉꯦ ꯇꯨꯏꯁꯟ ꯇꯧꯗꯣꯏꯅꯦꯅ ꯍꯥꯏꯔꯝꯕꯅꯦ
ꯃꯥ ꯄꯨꯡ
ꯎꯝ ꯃꯥꯅꯦ ꯃꯥꯅꯦ ꯉꯟꯇꯥ ꯇꯧꯕꯅꯦ ꯑꯍꯨꯝ ꯃꯈꯥꯏꯕꯨ ꯇꯥꯔꯦ ꯃꯔꯤ ꯑꯗꯥꯏꯗꯩ ꯇꯧꯒꯗ꯭ꯔꯥ ꯈꯪꯗꯦ ꯃꯥꯗꯤ ꯉꯟꯇꯥ ꯇꯧꯕꯅꯦ
ꯃꯔꯤꯗ ꯗꯒꯤ
ꯎꯝ
ꯍꯣ ꯑꯗꯨꯕꯨꯗꯤ ꯃꯊꯪ ꯃꯊꯪ ꯑꯃꯨꯛ ꯇꯧ ꯅꯪꯅ ꯄꯨꯡꯀ꯭ꯌꯥ ꯇꯩꯩꯏꯅꯣ
ꯑꯩꯕꯨꯗꯤ ꯄꯨꯡ ꯇꯔꯨꯛ ꯑꯗꯥꯏꯗꯩ ꯇꯧꯋꯦ ꯇꯔꯨꯛ ꯍꯥꯏꯁꯦ ꯑꯗꯨꯝ ꯉꯟꯇꯥꯅ ꯃꯉꯥꯃ ꯈꯥꯏ ꯑꯗꯥꯏꯗꯩ ꯂꯥꯛꯑꯅꯤ
ꯑꯗꯨ ꯄꯨꯡꯒ꯭ꯌꯥ ꯇꯧꯏꯅꯣ
ꯑ ꯇꯔꯦꯠ ꯃꯈꯥꯏ ꯅꯤꯄꯥꯥꯟ ꯑꯗꯨꯝ ꯇꯥꯔꯦꯗ ꯅꯍꯥꯟꯉꯩꯕꯨꯗꯤ ꯑꯩꯅ ꯑꯉꯥꯡꯗꯣ ꯁ꯭ꯀꯨꯜ ꯀꯥꯗꯕꯅꯤꯅ ꯅ ꯉꯟꯇꯥ ꯉꯟꯇꯥ ꯁꯨꯇꯤ ꯊꯥꯗꯣꯛꯄ ꯇꯔꯦꯠꯇ ꯑꯗꯣ ꯍꯨꯖꯤꯛꯇꯤ ꯁ꯭ꯀꯨꯜ ꯀꯥꯔꯛꯑꯦ ꯄꯩꯈꯥ ꯇꯧꯕ ꯌꯥꯎꯕꯅꯤꯅ ꯇꯔꯦꯠ ꯃꯈꯥꯏ ꯅꯤꯄꯥꯟ ꯑꯗꯨꯝ ꯇꯥꯏꯌꯦꯕ
ꯑꯉꯥꯡ ꯀꯌꯥ ꯇꯧꯏꯅꯣ
ꯍꯥ ꯑꯉꯥꯡ ꯑꯅꯤ ꯃꯔꯤ ꯃꯔꯤ ꯃꯉꯥꯃꯨꯛꯇꯅꯤꯗ ꯑꯈꯣꯏ ꯅꯦ ꯃꯆꯥꯒ ꯃꯉꯥ
ꯀ꯭ꯂꯥꯁ ꯀꯌꯥ ꯀꯌꯥꯒꯤꯅꯣ
ꯑꯃꯅ ꯀ꯭ꯂꯥꯁ ꯇꯨꯗꯒꯤꯗꯤ ꯋꯥꯟ ꯑꯃꯅꯦ ꯇꯨ ꯑꯃꯅꯦ ꯑꯗꯥꯒꯤꯗꯤ ꯐꯣꯔ ꯑꯅꯤ ꯑꯃꯒꯥ
ꯀ꯭ꯂꯥꯁ ꯃꯥꯅꯕꯅ ꯇꯥꯛꯄꯥꯅꯗꯤ ꯐꯥꯕꯅꯦ
ꯎꯝ꯫
ꯋꯥꯕꯅꯦ ꯍꯥꯏꯕ
ꯍꯣꯏ
ꯀ꯭ꯂꯥꯁ ꯃꯥꯟꯗꯕ ꯇꯥꯛꯄꯥꯁꯦ
ꯎꯝ꯫ ꯋꯥꯏ ꯎꯝ ꯑꯗꯨꯝ ꯐꯩ
ꯂꯥꯏꯔꯤꯛ ꯐꯕꯥꯅ ꯐꯩꯀꯣ ꯌꯥꯝ ꯁꯣꯟꯕ ꯌꯥꯝ ꯁꯣꯟꯕ ꯑꯉꯥꯡꯁꯤ ꯇꯟꯂꯦꯕ
ꯎꯝ ꯃꯌꯥꯝ ꯁꯣꯟꯕ ꯑꯉꯥꯡ ꯇꯥꯂꯦ ꯑꯗꯣ ꯑꯉꯥꯡ ꯑꯃ ꯀ꯭ꯂꯥꯁ ꯋꯥꯟ ꯀꯥꯕ ꯑꯃ ꯌꯥꯎꯋꯦꯕ ꯃꯥꯁꯤꯗꯤ ꯃꯥꯁꯤꯗꯤ ꯃꯁꯥꯒꯤ ꯑꯣꯏꯅ ꯍꯥꯏꯗꯤ ꯈꯤꯇꯪ ꯇꯪ ꯇꯥꯛꯄꯗ ꯊꯨꯅ ꯈꯪꯕ ꯍꯩꯖꯕ ꯑꯉꯥꯡ ꯀꯣꯛ ꯌꯥꯝ ꯂꯩꯕꯗꯨꯗꯤ ꯑꯣꯏꯌꯦꯕꯀꯣ ꯑꯗꯨꯒꯅꯦ ꯃꯥꯁꯤꯅꯦ ꯃꯃꯥ ꯃꯄꯥꯅ ꯄꯨꯔꯥ ꯐ꯭ꯂꯣꯞ ꯆꯠ ꯍꯟꯕ ꯀꯃꯥꯏꯅ ꯍꯥꯏ ꯃꯇꯝꯗ ꯑꯉꯥꯡꯁꯦ ꯁ꯭ꯀꯨꯜ ꯑꯉꯥꯡꯁꯦ ꯅꯠꯇꯦ ꯁ꯭ꯀꯨꯜꯁꯦ ꯑꯉꯥꯡꯁꯦ ꯆꯠꯄꯣꯏ ꯆꯠꯇꯕꯣꯏ ꯁ꯭ꯀꯨꯜꯖꯦ ꯁꯨꯛꯆꯠ ꯆꯠꯇꯕꯒ ꯃꯥꯟꯅꯕ ꯈꯔ ꯅꯪ ꯃꯥꯁꯦ ꯈꯔ ꯅꯪꯉꯦꯕꯀꯣ ꯃꯣꯏ ꯏꯃꯨꯡꯁꯦ ꯑꯗꯨꯗꯨꯒꯤ ꯑꯃ ꯑꯩꯁꯨ ꯄꯥꯛꯅ ꯍꯪꯖꯜꯂꯨꯗ꯭ꯔꯦ ꯑꯩ ꯇꯨꯏꯁꯟ ꯄꯩꯁꯥꯁꯨ ꯄꯤꯗꯦ ꯑꯩ ꯀꯩꯝ ꯍꯥꯏꯗꯦꯕ ꯅꯨꯡꯉꯥꯏꯇꯗꯅ ꯑꯉꯥꯡꯖꯦ ꯍꯟꯗꯛ ꯄꯩꯈꯥꯁꯦ ꯊꯥꯒꯗꯕꯅꯦꯕꯀꯣ ꯑꯉꯥꯡ ꯃꯣꯏꯅꯔ ꯈꯪꯗꯦ ꯑꯉꯥꯡꯗꯣ ꯅꯣꯡ ꯅꯤꯅꯤ ꯗꯤ ꯅꯥꯁꯤꯜꯂꯛꯄ ꯑꯉꯥꯡ ꯅꯥꯁꯤꯜꯂꯛꯄꯗꯨꯒꯤ ꯄꯩꯈꯥꯁꯦ ꯊꯥꯔꯣꯏ ꯗꯣꯔꯦꯕ ꯄꯩꯈꯥꯁꯦ ꯂꯣꯏꯔꯀꯥꯟꯗ ꯉꯥꯡꯅꯔꯒ ꯄꯩꯈꯥ ꯂꯣꯏꯔꯀꯥꯟꯗ ꯑꯣꯏꯅ ꯊꯥꯗꯣꯔꯦꯕ ꯇꯨꯢꯁꯟꯅꯤꯁꯨ ꯉꯍꯥꯛ ꯂꯩꯔꯒ ꯑꯃꯨꯛ ꯂꯥꯛꯑꯅꯤ ꯉꯍꯥꯛ ꯂꯩꯔꯒ ꯑꯃꯨꯛ ꯂꯥꯛꯑꯣꯏ ꯑꯃꯨꯛ ꯇꯧꯅꯤ ꯊꯥ ꯑꯃꯃꯨꯛ ꯂꯥꯛ ꯀꯅꯤ ꯊꯥ ꯑꯃ ꯅꯤ ꯑꯃꯨꯛ ꯂꯦꯞꯅꯤ ꯊꯥ ꯃꯨꯛ ꯂꯥꯞꯅꯤ ꯇꯧꯗꯣꯏꯅꯦꯕ ꯑꯗꯨꯒ ꯁ꯭ꯀꯨꯜꯁꯤꯁꯨꯅꯦ ꯏꯜꯂꯣꯏꯗꯣꯏꯅꯦꯕ ꯃꯃꯥ ꯃꯄꯥꯁꯤꯅ ꯈꯪꯉꯕ꯭ꯔꯥ ꯑꯥ ꯑꯥ ꯀꯤꯠꯁ ꯍꯥꯎꯁ ꯍꯥꯏꯅ ꯇꯝꯍꯜꯂꯦꯕ ꯑꯗꯨꯅ ꯑꯉꯥꯡꯁꯦ ꯑꯃ ꯀꯩ ꯍꯥꯏꯅꯤ ꯍꯩꯖꯒꯗꯕ ꯑꯉꯥꯡꯁꯦ ꯃꯣꯏ ꯑꯗꯨꯃꯥꯏ ꯇꯧꯔꯒ ꯅꯝꯗꯅ ꯑꯃ ꯍꯣꯏ ꯍꯣꯏ ꯄꯣꯔꯁꯟ ꯀꯣꯚꯔ ꯇꯧ ꯋꯥ ꯅꯪꯍꯟꯗꯕꯗꯣ
ꯑꯗꯨ ꯄꯩꯈꯥꯗꯣ ꯑꯗꯨ ꯍꯥꯏꯗ ꯍꯥꯏꯖꯤꯜꯂꯨꯔꯒꯁꯨ ꯀꯣ ꯑꯁ ꯃꯥꯅ ꯑꯍꯩꯕ ꯈꯔ ꯃꯥꯏ ꯏꯖꯔꯖꯅꯤꯗ ꯑꯗꯨꯝ ꯍꯥꯏꯔꯛꯀꯅꯤꯕ ꯑꯗꯨꯒ ꯑꯉꯥꯡꯗꯣ ꯆꯍꯤꯁꯨ ꯌꯥꯝ ꯅꯧꯅ ꯇꯝꯍꯜꯂꯦꯕ
ꯅꫭꯏꯒꯤ ꯑꯁꫭꯏꯕꯅꯦ ꯆꯍꯤ ꯀꯌꯥ ꯁꯨꯔꯒꯦ
ꯑꯥ ꯑꯥ ꯆꯍꯤꯁꯦ ꯀꯌꯥ ꯁꯨꯔꯝꯃꯅꯤ ꯃꯥꯁꯦ ꯆꯍꯤ ꯀꯌꯥ ꯁꯨꯔꯒꯦꯗꯤ ꯈꯪꯗꯦ ꯈꯪꯗꯦ ꯀ꯭ꯂꯥꯁ ꯋꯥꯟ ꯇꯝꯃꯤꯁꯦ ꯑꯉꯥꯡꯁꯦ ꯃꯔꯣꯟ ꯁꯨꯗ꯭ꯔꯤꯕ꯫ ꯁꯤꯛꯁ ꯍꯥꯏꯕꯒꯁꯦ ꯐꯤꯛꯁ ꯍꯥꯏꯗꯣꯏꯅꯦꯕ꯫
ꯍꯣ ꯍꯥꯏꯗꯤ ꯌꯥꯝ ꯑꯉꯥꯡ ꯑꯣꯏꯕꯗꯣ
ꯍꯣꯏ ꯑꯉꯥꯡꯅꯦ ꯑꯩ ꯍꯥꯏꯖꯤꯅꯤ ꯍꯤꯟꯗꯤꯑꯣ ꯃꯩꯇꯩ ꯃꯌꯦꯛ ꯀꯩꯀꯥ ꯃꯌꯥꯝ ꯇꯝꯃꯛꯑꯕꯅꯦꯕ ꯑꯗ ꯑꯉꯥꯡꯁꯦ ꯏꯪꯂꯤꯁꯁꯤ ꯐꯥꯎꯕ ꯃꯔꯣꯟꯖꯤ ꯁꯨꯅ ꯉꯥꯡꯗ꯭ꯔꯤ ꯍꯥꯏꯕ ꯃꯣꯏ ꯇꯧꯔꯤ
ꯑꯗꯨꯅꯦ ꯑꯗꯨꯅꯦ ꯏꯕꯦꯝ
ꯑꯗꯨꯕꯣꯛꯇ ꯑꯃ ꯇꯥꯛ ꯇꯥꯛꯄꯗ ꯑꯗꯨꯝ ꯈꯪꯖꯕ ꯑꯉꯥꯡꯗꯨꯗꯤ ꯑꯣꯏꯕꯗꯣ ꯃꯣꯏꯅ ꯆꯥꯡ ꯅꯥꯏꯅ ꯌꯨꯝꯗ ꯂꯥꯏꯔꯤꯛ ꯇꯧꯍꯟꯗꯕ ꯑꯗꯩ ꯁ꯭ꯀꯨꯜ ꯊꯥꯗꯕ ꯑꯗꯩ ꯇꯨꯢꯁꯟꯖꯨ ꯆꯠꯂꯤ ꯆꯠꯇꯦ ꯃꯊꯣꯡ ꯃꯔꯝ ꯈꯪꯍꯟꯗꯕꯗꯨꯅ ꯑꯉꯥꯡꯖꯦ ꯑꯃ ꯀꯩ ꯍꯥꯏꯅꯤ ꯎꯝ ꯑꯦ ꯄꯩꯈꯥꯒꯞ ꯐꯖꯅ ꯊꯥꯔꯒ ꯃꯥꯔ꯭ꯛ ꯌꯥꯝ ꯋꯥꯡꯕ ꯑꯣꯏꯗꯕꯗꯣ
ꯐꯖꯅ ꯁꯦꯝꯕꯤꯔꯗꯤ ꯑꯣꯏꯒꯗꯕ
ꯎꯝ ꯐꯖꯅ ꯁꯦꯝꯕꯤꯔꯗꯤ ꯑꯉꯥꯡꯗꯣ ꯅꯧꯔꯖꯨ ꯑꯣꯏꯅꯤꯕ꯫ ꯑꯗ ꯃꯃꯥ ꯃꯄꯥꯗ ꯍꯥꯏꯗ ꯍꯥꯏꯔꯨꯔꯒꯅ ꯑꯁ ꯃꯥ ꯈꯪꯕ ꯈꯔ ꯏꯖꯖꯅꯤꯗꯥꯅ ꯑꯗꯨꯝ ꯍꯥꯏꯔꯛꯀꯤꯅꯤꯕ꯫
ꯅꯨꯄꯥꯔꯥ ꯅꯨꯄꯤꯔꯥ?
ꯅꯨꯄꯥꯅꯦ ꯑꯗꯒꯤ ꯂꯥꯏꯔꯤꯛꯁꯨ ꯄꯩꯈꯥ ꯍꯧꯒ꯭ꯔꯕꯖꯦ ꯂꯥꯏꯔꯤꯛꯁꯨ ꯁꯨꯡꯂꯩ ꯂꯩꯔꯣꯏꯗꯣꯏꯅꯦꯕ ꯑꯗꯨꯒ ꯄꯩ ꯊꯥ ꯃꯌꯥꯏ ꯆꯜꯂꯛꯄ ꯑꯗꯥꯏꯗꯨꯗ ꯂꯥꯏꯔꯤꯛꯇꯣ ꯍꯥꯏꯗꯤ ꯃꯤꯉꯣꯟꯗꯒꯤ ꯑꯣꯏꯔꯁꯨ ꯂꯧꯔꯒꯗꯣ ꯄꯣꯔꯛꯑꯣꯏꯕ ꯈꯪꯉꯕ꯭ꯔꯥ ꯑꯗꯨꯗꯨꯅ ꯂꯥꯏꯔꯤꯛꯇꯤ ꯇꯥꯛꯑꯣꯅ ꯇꯨꯏꯁꯟꯁꯦ ꯊꯥꯔꯛꯇꯣꯏꯅꯦꯕ ꯀꯩ ꯀꯩꯝ ꯌꯥꯎꯔꯛ ꯑꯣꯏꯗꯣꯏ ꯅꯦꯕ ꯑꯩꯁꯨ ꯎꯄꯥꯏ ꯂꯩꯇꯅ ꯀꯣꯛ ꯁꯝ ꯂꯥꯏ ꯃꯤꯠꯀ ꯀꯥ ꯈꯥ ꯒꯥ ꯒꯍꯥ ꯉꯥ ꯈꯔ ꯏꯍꯟ ꯑꯗꯒꯤ ꯋꯥꯟ ꯇꯨ ꯍꯟꯗ꯭ꯔꯦꯗ ꯈꯔ ꯏꯍꯟ ꯑꯗꯨꯃꯥꯏꯅ ꯇꯧꯔ ꯊꯝꯃꯦ ꯍꯥꯏꯕ꯫
ꯁ꯭ꯀꯨꯜ ꯐꯪꯉꯦ ꯆꯠꯇꯕ
ꯑꯗ ꯃꯥ ꯄꯩꯈꯥꯗꯤ ꯀꯃꯥꯏ ꯇꯧꯅꯤ?
ꯄꯩꯈꯥ ꯃꯌꯥꯗꯨꯗꯅꯦ ꯄꯩꯈꯥ ꯃꯌꯥꯗꯨꯗ ꯄꯩꯈꯥꯒꯤ ꯃꯤꯉꯣꯟꯗꯒꯤ ꯁꯤꯟ ꯃꯤꯒꯤ ꯀꯩꯅꯣꯗꯣ ꯖꯦꯔꯣꯁ ꯇꯧꯔꯒ ꯐꯣꯇꯣ ꯀꯥꯞꯄꯒ ꯊꯥꯔꯛ ꯑꯅꯤ ꯑꯁ ꯑꯅꯪꯕ ꯈꯔ ꯇꯧꯈ꯭ꯔꯣ ꯍꯥꯏꯔꯛ ꯑꯅꯤ꯫ ꯄꯩꯈꯥꯅꯦ ꯁꯨꯛ ꯄꯨꯔꯛꯇꯕ ꯄꯣꯠꯁꯦ ꯄꯩꯈꯥ ꯍꯌꯦꯡꯅꯦ ꯍꯥꯏꯕꯗꯨꯗ ꯄꯨꯣꯔꯛꯑꯅꯤ ꯑꯗꯨꯗ ꯀꯃꯥꯏꯅ ꯇꯥꯛꯇꯣꯏꯅꯣ ꯍꯥꯏꯕ꯫
ꯎꯝ ꯃꯣꯏꯅ ꯅꯝꯗꯅ ꯑꯉꯥꯡꯖꯦ ꯑꯗꯨꯝ ꯃꯥꯡꯍꯟꯕꯗꯣ
ꯎꯝ
ꯑꯅ ꯂꯥꯏꯔꯤꯛꯇꯣ ꯂꯩ ꯂꯥꯏꯔꯤꯛꯇꯣ ꯂꯩꯗ꯭ꯔꯁꯨ ꯁ꯭ꯀꯨꯜꯗꯣ ꯆꯥꯡ ꯅꯥꯏꯅ ꯀ꯭ꯂꯥꯁꯇꯣ ꯆꯥꯡ ꯅꯥꯏꯅ ꯀꯥꯔꯗꯤ ꯑꯗꯣ ꯕꯣꯏꯗꯨꯗ ꯁꯤꯜꯂꯛꯑꯒ ꯍꯥꯏꯗꯤ ꯈꯤꯇꯪꯗ ꯑꯣꯏꯁꯨ ꯄꯥꯕ ꯌꯥꯗ꯭ꯔꯥ꯫
ꯎꯝ
ꯑꯗꯨꯁꯨ ꯁ꯭ꯀꯨꯜꯗꯣ ꯆꯥꯡ ꯅꯥꯏꯅ ꯊꯥꯔꯣꯏ ꯗꯣꯏꯅꯦꯕ ꯃꯣꯏꯅ ꯇꯧꯔꯤꯁꯦ꯫
ꯌꯥꯏ ꯌꯥꯏ
ꯎꯝ
ꯏꯃꯨꯡꯗꯣ ꯋꯥꯔꯝ ꯋꯥꯕ꯭ꯔꯥ?
ꯎꯝ ꯋꯥꯏꯌꯦꯕ ꯏꯃꯨꯡꯗꯨꯕꯨꯗꯤ ꯃꯤ ꯄꯩꯁꯥꯖꯨ ꯃꯤ ꯄꯩ ꯁꯥꯖꯨ ꯌꯥꯝ ꯀꯩꯅꯣ ꯇꯧꯔꯨꯕꯒꯤ ꯍꯟꯗꯛ ꯅꯍꯥꯔꯣꯟꯅ ꯐ ꯐꯥꯕꯩ ꯇꯥꯟꯅꯗꯅ ꯏꯃꯨꯡꯗꯣ ꯑꯃꯨꯛ ꯅꯣꯡ ꯅꯤꯅꯤ ꯂꯣꯠꯂꯨꯔꯝꯅꯤ
ꯎꯝ ꯃꯤꯁꯦ ꯑꯋꯥꯕꯗ ꯑꯋꯥꯕ ꯑꯗꯨꯝ ꯂꯩꯕꯅꯤꯕꯣ
ꯎꯝ
ꯄꯩꯁꯥꯖꯨ ꯌꯥꯝꯅ ꯑꯗꯨꯕꯨꯗꯤ
ꯎꯝ
ꯈꯪꯕ꯭ꯔꯥ
ꯎꯝ ꯈꯪꯉꯦ
ꯍꯥꯏꯗꯤ ꯃꯤꯖꯦ ꯑꯋꯥꯕꯁꯦ ꯃꯅꯝ ꯃꯅꯝ ꯇꯁꯤꯜꯂꯛ ꯑꯗꯤꯅꯦ ꯎꯄꯥꯏ ꯁꯨꯡꯂꯩ ꯂꯩꯕ ꯖꯠ ꯅꯠꯇꯦ ꯍꯥꯏꯕ
ꯍꯣꯏ
ꯅꯪꯗꯤ ꯅꯍꯥꯟ ꯊꯕꯛꯀꯤ ꯌꯥꯝ ꯊꯖꯥꯟꯒꯤꯗꯥꯏꯅꯦ
ꯊꯥꯖꯤꯟꯒꯤꯌꯦ ꯊꯕꯛꯀꯤ ꯊꯕꯛꯁꯨ ꯊꯥꯖꯤꯟꯒ꯭ꯔꯦ ꯑꯗꯨ ꯎꯝ ꯑꯥ ꯃꯣꯏꯗꯣ ꯀꯣꯜ ꯂꯥꯛꯀꯅꯤ ꯍꯥꯏꯕꯅꯦꯕ ꯍꯧꯖꯤꯛ ꯄꯣꯛꯀꯤꯗꯤ ꯂꯥꯛꯇ꯭ꯔꯤ
ꯏꯟꯇꯔꯚꯤꯌꯨ ꯆꯠꯂꯨꯔꯕꯣ ꯏꯟꯇꯔꯚꯤꯌꯨ ꯆꯠꯂꯨꯔꯕꯣ
ꯏꯟꯇꯔꯚꯤꯌꯨ ꯑꯃ ꯆꯠꯂꯨꯔꯦ ꯉꯁꯤ ꯍꯩꯔꯥꯡꯒꯣꯏ ꯊꯣꯡ ꯔꯣꯝꯗ ꯀꯔꯤ ꯑꯥꯔꯠ ꯔꯦꯠ ꯑꯥꯔ ꯀ꯭ꯔꯦꯠ ꯑꯃ ꯍꯥꯏꯕꯅꯤꯅꯦ ꯃꯣꯏꯁꯤꯁꯨ ꯑꯃ ꯎꯝ ꯅꯨꯡꯉꯥꯏꯗꯤ ꯅꯨꯡꯉꯥꯏꯔꯝꯃꯦ ꯑꯗꯣ ꯏꯟꯇꯔꯚꯤꯌꯨꯌꯔ ꯂꯥꯛꯃꯤꯟꯅꯕꯁꯤꯡꯗꯣ
ꯎꯝ
ꯏꯟꯇꯔꯚ꯭ꯌꯨ ꯊꯥꯕ ꯂꯥꯛꯃꯤꯟꯅꯕꯁꯤꯡꯗꯣ ꯑꯦꯛꯁꯄꯔꯤꯌꯦꯟꯁ ꯂꯩꯕ ꯑ ꯀꯦꯟꯗꯤꯗꯦꯠ ꯂꯥꯛꯄꯗꯣ ꯑꯦꯛꯁꯄꯔꯤꯌꯦꯟꯁ ꯂꯩꯕ ꯃꯤ ꯌꯥꯎꯋꯤꯅꯦ ꯑꯗꯨꯗꯨꯅ ꯑꯩꯅ ꯏꯊꯥ ꯊꯖ ꯑꯣꯏꯅꯝꯗꯕ ꯍꯥꯏꯗꯤ ꯑꯦꯛꯁꯄꯤꯔꯤꯟꯁꯁꯨ ꯆꯍꯤ ꯌꯥꯝꯃꯕ ꯃꯤ ꯌꯥꯎꯕꯗꯣ
ꯎꯝ ꯅꯪꯗꯤ ꯑꯦꯛꯁꯄꯤꯔꯦꯟꯁ ꯑꯝꯇ ꯂꯩꯇꯔꯣ
ꯑꯩꯅ ꯂꯩꯔꯤꯁꯤꯗꯤ ꯊꯥ ꯃꯉꯥ ꯃꯨꯛꯇꯅꯤꯗꯅ ꯃꯣꯏꯗꯤ ꯆꯍꯤ ꯑꯃꯅꯤ ꯂꯩꯔꯕꯅꯤꯅ ꯑꯗꯨꯝ ꯑꯦꯗꯚꯥꯟꯇꯦꯖꯇꯣ ꯃꯣꯏꯅ ꯑꯣꯏꯗꯅ
ꯍꯣꯏ ꯑꯗꯨꯕꯨ
ꯑꯩꯗꯤ ꯊꯥ ꯃꯉꯥ ꯈꯠ
ꯑꯁ ꯋꯥꯈꯜ ꯃꯨꯟꯅ ꯈꯜꯂꯣ ꯍꯥꯏꯖꯤ ꯍꯥꯏꯕꯗꯤ ꯅꯪ ꯊꯕꯛꯇꯨꯖꯨ ꯊꯕꯛ ꯇꯥꯔꯖꯨ ꯑꯃꯖꯨ ꯑꯃꯖꯨ ꯍꯌꯦꯡ ꯂꯥꯏꯔꯤꯛ ꯇꯝꯕꯗꯣ ꯊꯕꯛꯀꯗꯤꯀꯣ
ꯎꯝ
ꯑꯗꯨꯝ ꯐꯔꯛꯏꯗꯅ ꯑꯃꯗꯨꯅ
ꯎꯝ
ꯊꯕꯛꯅ ꯐꯔꯛꯇ꯭ꯔꯥ
ꯐꯔꯛꯑꯦ
ꯈꯔ ꯊꯕꯛ ꯐꯩꯌꯦꯕ ꯑꯩꯈꯣꯏ ꯃꯅꯥꯎꯄꯤꯗꯣ ꯍꯧꯖꯤꯛ ꯑꯃ ꯐꯦꯁ ꯇꯒ ꯊꯥꯒꯠꯄ ꯑꯃ ꯃꯣꯟꯒꯤ ꯊꯕꯛ ꯇꯧꯋꯦꯕꯀꯣ ꯃꯣꯟꯒꯤ ꯗꯥꯏꯕꯔꯁꯤꯛꯁ ꯃꯤꯁ ꯀꯨꯝꯕ ꯑꯣꯏꯕ ꯑꯣꯏꯗꯣꯏꯅꯦ ꯇꯥꯔꯁꯨ ꯂꯤꯁꯤꯡ ꯇꯔꯥꯉꯥ ꯐꯪꯉꯦ ꯍꯥꯏꯕ ꯊꯤꯅ ꯐꯔꯗ꯭ꯔꯥ ꯃꯣꯏ ꯃꯌꯨꯝ ꯃꯌꯥꯝ ꯕꯔꯥ ꯇꯤꯡꯗ꯭ꯔꯗꯤ ꯐꯩꯅ ꯃꯌꯨꯝ ꯅꯥꯀꯟꯗꯅꯦꯕ
ꯎꯝ
ꯃ ꯂꯥꯔꯗꯤ ꯃꯣꯏꯒꯤꯗꯣ ꯂꯤꯁꯤꯡ ꯇꯔꯥꯉꯥ ꯍꯥꯏꯖꯦ ꯑꯌꯨꯛꯀꯤ ꯄꯨꯡ ꯅꯤꯄꯥꯜ ꯅꯪꯕ ꯆꯠꯄꯗꯨ ꯅꯨꯡꯗꯥꯡ ꯄꯨꯡ ꯇꯔꯨꯛ ꯇꯔꯦꯠ ꯑꯗꯨ ꯂꯩꯔꯤ ꯇꯥꯔꯁꯨ ꯄꯩꯁꯥ ꯄꯤꯖꯔꯨꯗ꯭ꯔꯥ ꯊꯥ ꯊꯥꯒꯤ ꯑꯗꯩ ꯀꯨꯝꯍꯩ ꯍꯔꯥꯎ ꯄꯩꯁꯥ ꯄꯤꯑꯦꯝ ꯐꯩ ꯍꯥꯏꯕ ꯑꯗꯨꯅ ꯍꯦꯟꯅ
ꯎꯝ
ꯍꯥꯏꯕꯗꯤ ꯅꯥꯀꯜ ꯑꯃꯗ ꯊꯩ ꯍꯥꯏꯕ ꯑꯩꯈꯣꯏꯅ ꯇꯧꯒꯦ ꯍꯥꯏꯁꯤ ꯁꯔꯀꯥꯔꯒꯤ ꯍꯥꯏꯗꯨꯗꯤ ꯅꯨꯉꯥꯏꯗꯣꯏꯅꯤ ꯑꯩꯒꯤ ꯏꯔꯥꯏꯕꯛ ꯑꯣꯏꯔꯣꯏꯗꯣꯏꯅꯤ ꯅꯠꯇ꯭ꯔꯥ
ꯃꯥꯅꯦ
ꯑꯗꯨꯅ ꯒ꯭ꯌꯥꯟ ꯇꯥꯗꯦ ꯍꯥꯏꯕ
ꯎꯝ ꯃꯊꯥ ꯁꯥꯏꯗ ꯍ ꯑꯗꯩ ꯁꯔꯀꯥꯔꯖꯤꯅ ꯑꯃꯨꯛ ꯎꯝ
ꯅꯣꯏ ꯆꯍꯤ ꯀꯨꯝꯃꯔꯤ ꯀꯨꯟꯃꯉꯥꯅꯕꯨ ꯁꯒꯥꯠꯂꯛꯑꯦꯌꯦ ꯁꯤꯃꯨꯂꯤꯇꯤ ꯁꯨꯝ ꯁꯨꯝꯅꯦ ꯀꯌꯥꯝ ꯂꯨꯁꯤꯜꯂꯛꯑꯒꯦ ꯌꯦꯡꯉꯣ ꯂꯥꯥꯏꯔꯤꯛ ꯈꯔꯥ ꯄꯥꯔꯒ ꯄꯩꯈꯥ ꯈꯔꯥ ꯊꯥꯔꯉꯒ ꯑꯗꯨ ꯑꯗꯨꯗꯨꯒꯤ ꯍꯥꯏꯕꯗꯤ ꯚ꯭ꯔꯥꯁꯕꯇꯣ ꯀꯌꯥꯝ ꯃꯥꯡꯉꯛꯀꯦ ꯌꯦꯡꯉꯨ
ꯎꯝ ꯍꯥꯏꯗꯤ ꯎꯝ ꯑꯧ ꯄꯩꯈꯥꯁꯤꯁꯨ ꯑꯃ ꯄꯩꯈꯥ ꯊꯥꯔꯒ ꯄꯩꯁꯥ ꯄꯤꯖꯗꯕꯤꯗ ꯍꯥꯏꯗꯤ ꯆꯨꯝ ꯆꯨꯝꯅ ꯈꯟꯖꯔꯛꯑꯒꯗꯤ ꯑꯁꯥꯗꯣ ꯍꯣꯏ ꯑꯁꯥ ꯈꯔ ꯂꯩꯖꯒꯗꯕ ꯑꯁ ꯁꯤꯗꯤ ꯑꯁꯥꯒ ꯂꯣꯏ ꯃꯥꯡꯁꯤꯜꯂꯛꯄꯩ ꯐꯤꯕꯝꯅꯦꯕ
ꯃꯥꯅꯦ ꯀꯥꯏꯗꯩ ꯁꯤꯗꯤ ꯊꯕꯛ ꯍꯥꯏꯗꯣꯔꯛꯑꯒ ꯃꯤꯁꯤꯒ ꯃꯤꯁꯤꯕ ꯌꯥꯎꯔꯤ ꯀꯥꯟꯁꯤꯗ ꯍꯥꯏꯗꯤ ꯃꯇꯝꯗꯣ ꯀꯨꯏ ꯀꯨꯏꯅ ꯄꯦꯟꯗꯤꯡꯒ ꯆꯪꯁꯤꯜꯂꯛꯑꯕ ꯑꯗꯨꯅ ꯒ꯭ꯌꯥꯟ ꯇꯥꯕ ꯊꯕꯛ ꯅꯠꯇꯦ ꯍꯥꯏꯕ ꯍꯥꯏꯕꯗꯤ ꯇꯧꯔꯨꯔꯦ ꯀꯔꯥꯏꯅꯣ ꯇꯧꯗ꯭ꯔꯦ ꯀꯔꯥꯏꯅꯣ ꯍꯥꯏꯕꯗꯣ ꯍꯤꯡꯕꯒꯤ ꯂꯝꯕꯤꯗꯨ ꯐꯪꯉꯤꯁꯦ ꯑꯃꯨꯛ ꯊꯕꯛꯀꯤ ꯈꯔꯗꯤ ꯎꯝ ꯏꯁꯥꯅ ꯇꯧꯔꯔꯣꯏ ꯍꯥꯏꯔꯗꯤ ꯈꯪꯗ꯭ꯔꯦꯀꯣ
ꯑꯗꯒꯤ ꯊꯕꯛꯁꯤꯅ ꯑꯃꯨꯛ ꯊꯕꯛꯁꯤꯁꯨ ꯆꯍꯤꯒꯤ ꯃꯇꯨꯡ ꯏꯟꯅ ꯕꯥꯔ ꯑꯣꯏꯁꯜꯂꯛꯇꯣꯏꯅꯦꯕ ꯑꯃꯨꯛ
ꯃꯥꯅꯦ ꯑꯦ ꯆꯍꯤꯅꯤ ꯀꯩꯅꯣ ꯍꯧꯖꯤꯛ ꯑꯩꯈꯣꯏ ꯑꯦꯀꯥꯗꯃꯤ ꯑꯩꯈꯣꯏ ꯆꯍꯤ ꯇ꯭ꯋꯦꯟꯇꯤ ꯑꯩꯠꯅꯤ ꯍꯧꯖꯤꯛ ꯇ꯭ꯋꯦꯟꯇꯤ ꯅꯥꯏꯟꯒꯨꯝꯕ ꯐꯥꯔꯦ ꯇ꯭ꯋꯦꯟꯇꯤ ꯑꯩꯠ
ꯎꯝ ꯍꯣꯏ ꯑꯗꯨꯗꯤ ꯆꯦ ꯎꯝ ꯑꯩꯁꯨ ꯆꯥꯔꯥ ꯋꯥꯟꯊꯣꯛꯎꯈꯤꯒꯦ ꯇꯨꯝꯈꯤꯗꯣꯏꯔꯣ